ꯍꯣꯏ ꯇꯥꯏ ꯇꯥꯏ ꯎ ꯑꯗꯨꯝ ꯌꯨꯝꯗ ꯂꯩꯌꯦ ꯐꯝꯒ
ꯌꯥꯝ ꯅꯨꯡꯉꯥꯏꯔꯤꯕ ꯃꯥꯜꯂꯦꯀꯣ
ꯁꯉ ꯍꯥꯏꯔꯤꯗ
ꯑꯩꯁꯨ ꯑꯗꯨꯝ ꯂꯩꯌꯦ ꯀꯔꯤ ꯃꯊ ꯆꯥꯔꯒꯦ
ꯊꯨꯡꯁꯤ
ꯑꯥ
ꯅꯪ ꯑꯗꯨꯝ ꯌꯨꯝꯗ ꯂꯩꯕ꯭ꯔꯕ ꯉꯁꯤꯗꯣ
ꯑꯣ ꯑꯩꯁꯨ ꯌꯨꯝꯗ ꯂꯩꯌꯦ ꯍꯣꯏ ꯆꯥꯛꯇꯤ ꯆꯥꯔꯕ ꯅꯠꯇ꯭ꯔꯣ
ꯀꯣꯏ ꯆꯥꯔꯦ ꯆꯥꯔꯦ
ꯎꯝ ꯀꯔꯤ ꯌꯦꯟꯊꯥꯡ ꯆꯥꯔꯒꯦ
ꯑꯩ ꯉꯁꯤꯁꯦ ꯗ꯭ꯔꯥꯏ ꯐꯔꯤꯤꯁꯀ ꯕꯦꯝꯕꯨ ꯁꯨꯠ ꯑꯗꯨꯒ ꯑꯂꯨ ꯇꯥꯏ
ꯑ ꯌꯥꯝ ꯍꯥꯕ ꯏꯟꯁꯥꯡꯅꯤꯀꯣ
ꯑ ꯁꯥꯎꯅꯦꯗ
ꯑꯗꯨ ꯑꯩꯁꯨ ꯉꯁꯤꯗꯤ ꯑꯣꯛꯁꯥ ꯑꯣꯏꯅ ꯆꯥꯔꯦ
ꯅꯪꯒꯤꯗ ꯍꯧꯖꯤꯀꯣ
ꯍꯥꯎꯋꯦ ꯉꯁꯤꯒꯤ ꯑꯣꯏꯅꯗꯤꯀꯣ ꯑꯔꯦ ꯏꯗꯤ ꯊꯥꯟ ꯔꯦꯗꯣꯕꯣ ꯑꯌꯨꯛꯀꯤ ꯑꯣꯏꯅꯗꯤ ꯍꯥꯟꯅ ꯆꯥꯕꯤꯈ꯭ꯔꯦ ꯍꯣꯏ ꯊꯕꯛ ꯆꯠꯊꯣꯛꯇ꯭ꯔꯣ
ꯆꯠꯇꯦꯗ ꯑꯗꯨꯝ ꯂꯩꯌꯦ ꯐ꯭ꯔꯤꯗ
ꯑꯣ
ꯍꯥꯏꯗꯤ ꯏꯊꯟꯗ ꯂꯩꯕꯅꯤꯅ ꯎꯝ ꯎꯝ
ꯑꯣ ꯅꯥꯊꯟꯗ ꯂꯩꯕ꯭ꯔꯣ
ꯍꯣꯏ
ꯈꯨꯟꯗ ꯂꯩꯇꯕ ꯃꯥꯜꯂꯤꯅꯦ ꯑꯗꯨꯗꯤ
ꯎꯝ
ꯃꯄꯥꯟꯂꯣꯝꯗꯒꯨꯝꯕ ꯂꯩꯕ ꯖꯥꯠꯂꯥ
ꯑꯩꯒꯤ ꯍꯣꯝ ꯇꯥꯎꯟꯗ ꯂꯩꯕꯅꯦ ꯇꯥꯎꯟꯗꯀꯣ
ꯑꯣ ꯑꯣ ꯑꯣ ꯑꯣ
ꯑꯩꯒꯤ ꯈꯨꯟꯗ ꯑꯩꯒꯤ ꯏꯄꯥ ꯃꯗꯤ ꯂꯩꯕꯀꯣ
ꯎꯝ -ꯎꯝ- ꯎꯝ- ꯎꯝ ꯑꯗꯣ ꯏꯃꯨꯡꯗꯤ ꯅꯨꯡꯉꯥꯏꯔꯤꯕ ꯅꯠꯇ꯭ꯔꯣ ꯏꯃꯥ ꯏꯕꯥꯗꯤ
ꯑꯏ ꯅꯨꯡꯉꯥꯏꯔꯤꯗ ꯑꯗꯨꯝ
ꯌꯥꯝ -ꯌꯥꯝ ꯐꯩꯅꯦ ꯑꯗꯣ ꯑꯗꯨꯅꯤ ꯅꯨꯡꯉꯥꯏꯕꯗꯣ ꯄꯨꯟꯁꯤ ꯍꯥꯏꯕꯁꯦ ꯍꯟꯗꯛ ꯀꯥꯟꯗꯤ ꯕꯣꯜ ꯌꯦꯡꯗ꯭ꯔꯣ
ꯌꯦꯡꯉꯦ ꯑꯗꯨ ꯉꯔꯥꯡꯗꯤ ꯑꯁ ꯌꯥꯝ ꯇꯨꯝꯅꯤꯡꯕꯒꯤꯀꯣ ꯑꯩ ꯃꯤꯅꯤꯠ ꯇꯔꯥ ꯒꯨꯝꯕ ꯌꯦꯡꯉꯒ ꯇꯨꯝꯈ꯭ꯔꯦ ꯑꯩꯗꯤ
ꯑꯁ ꯉꯔꯥꯡꯗꯣ ꯌꯥꯝ ꯐꯖꯕ ꯃꯦꯠꯁꯅꯦꯅꯦ
ꯎꯝ ꯑꯣꯏꯔꯝꯅꯤ ꯑꯣꯏꯔꯝꯅꯤ ꯑꯩ ꯑꯩꯁꯨ ꯏꯊꯟꯗ ꯂꯩꯕꯒꯤ ꯏꯊꯟꯗ ꯌꯦꯡꯕꯒꯤꯀꯣ ꯈꯔ ꯕꯣꯔꯤꯡ ꯇꯧꯕ ꯌꯦꯡꯕ ꯀꯥꯟ ꯌꯦꯡꯕ ꯀꯥꯟꯗ ꯇꯨꯝꯅꯤꯡꯕ ꯍꯧꯔꯦꯕ ꯑꯗꯨꯅ ꯇꯨꯝꯈꯤꯕꯅꯤ ꯑꯗꯣ ꯅꯪꯒꯤ ꯑ ꯍꯣꯏ ꯍꯣꯏ ꯑꯗꯣ ꯅꯪ ꯅꯪꯁꯦ ꯁꯞꯄꯣꯔꯠ ꯇꯧꯕꯁꯦ ꯄꯣꯔꯇꯨꯒꯜ ꯃꯥꯜꯂꯦꯀꯣ
ꯑꯩꯗꯤ ꯑꯥꯔꯖꯦꯟꯇꯤꯅꯥꯗ ꯑꯣꯏꯅ ꯇꯧꯋꯦ
ꯑꯠꯆꯥ
ꯅꯪꯗꯤ
ꯑꯩꯁꯨꯅꯦ ꯑꯗꯨ ꯅꯪꯁꯦ ꯈꯔ ꯃꯦꯆꯤꯌꯣꯔ ꯑꯣꯏꯕ ꯃꯥꯜꯂꯦ ꯑꯥꯔꯖꯦꯟꯇꯤꯅꯥꯕꯨ ꯁꯞꯄꯣꯔꯠ ꯇꯧꯔꯗꯤ
ꯑꯣ ꯑꯗꯨꯗꯤ ꯈꯪꯗ꯭ꯔꯦꯍꯦ ꯑꯗꯨꯕꯨ ꯑꯔꯖꯦꯟꯇꯤꯅꯥꯗ ꯑꯗꯨꯝ ꯁꯄꯣꯔꯠ ꯇꯧꯋꯦ
ꯑꯩꯒꯤ ꯁꯥꯏꯗ ꯈꯪꯕꯗꯤ ꯑꯥꯔꯖꯦꯟꯇꯤꯅꯥꯒꯤ ꯕꯨ ꯁꯞꯄꯣꯔꯠ ꯇꯧꯕꯁꯤꯡꯁꯦ ꯃꯦꯆꯤꯌꯣꯔ ꯌꯥꯃꯤꯅꯦ
ꯑꯗꯨꯕꯨꯗꯤ ꯈꯪꯗ꯭ꯔꯦ ꯑꯗꯨꯕꯨ ꯍꯣꯏꯗ ꯎꯝ
ꯑꯩꯒꯤ ꯃꯔꯨꯞꯁꯨ ꯈꯔ ꯎꯝ ꯍꯥꯏ- ꯍꯥꯏꯣ ꯑꯩꯈꯣꯏ ꯑꯩꯒꯤ ꯃꯔꯨꯞꯁꯤꯡꯁꯨ ꯍꯣꯏ
ꯃꯦꯁꯤꯅꯗꯤ ꯈ꯭ꯋꯥꯏꯗꯒꯤ ꯐꯖꯕꯗꯣ ꯍꯦꯜꯂꯦꯗ ꯑꯩꯒꯤ ꯃꯤꯠꯇꯗꯤ
ꯑꯩ -ꯑꯩꯁꯨ ꯑꯗꯨꯃꯥꯏꯅ ꯈꯟꯕꯅꯤꯕ
ꯎꯝ ꯄꯣꯔꯇꯨꯒꯜꯁꯦ ꯃꯣꯏꯒꯤ- ꯃꯣꯏꯒꯤ ꯄ꯭ꯂꯦꯌꯔꯁꯦ ꯌꯥꯝꯗꯤ ꯌꯥꯝꯃꯤ ꯐꯖꯕ ꯑꯗꯨꯕꯨ ꯍꯧꯖꯤꯛꯇꯤ ꯄꯣꯔꯇꯨꯒꯥꯜ ꯍꯥꯏꯔꯁꯨ ꯔꯣꯅꯥꯜꯗꯣ ꯃꯦꯁꯤ ꯅꯠꯇ꯭ꯔꯦ ꯠꯇ꯭ꯔꯣ
ꯍꯣꯏ ꯍꯣꯏ ꯍꯣꯏ
ꯔꯣꯅꯥꯜꯗꯣꯗꯤ ꯀꯌꯥꯝ ꯊꯣꯏꯗꯣꯛꯇꯦꯗ ꯍꯩꯒꯤ ꯃꯤꯠꯇꯗꯤ ꯄꯥꯝꯃꯁꯨ ꯋꯥꯠꯂꯤꯦꯗ
ꯎꯝ ꯑꯩꯒꯤ ꯐ꯭ꯔꯦꯟꯁꯨ ꯌꯥꯝ ꯌꯥꯝꯅ ꯍꯥꯏ ꯃꯦꯆꯌꯣꯔ ꯑꯣꯏꯕꯁꯤꯡꯗꯣ ꯃꯦꯁꯤ ꯃꯦꯁꯤꯒꯤ ꯇꯥꯏ ꯃꯦꯁꯤꯒꯤ ꯁꯞꯄꯣꯔꯠ ꯇꯧꯕ ꯌꯥꯝꯕ ꯑꯗꯣ ꯈꯔ ꯀꯩꯅꯣ ꯃꯤꯛꯆꯔ ꯇꯧꯗꯕꯁꯤꯡ ꯈꯔ ꯍꯥꯏꯗꯤ ꯀꯩꯅꯣ ꯇꯧꯕꯁꯤꯡꯗꯣ ꯍꯅ ꯑꯗꯨꯗꯣꯕꯨ ꯌꯥꯝꯃꯦꯕ ꯑꯗꯨ ꯑꯩꯈꯣꯏ ꯃꯤ ꯃꯤ ꯑꯃ ꯑꯃꯕꯨ ꯑꯦ ꯑꯗꯨꯝ ꯀꯩꯅꯣ ꯇꯧꯋꯦꯕꯀꯣ
ꯎꯝ ꯍꯣꯏ ꯍꯣꯏ ꯍꯣꯌ ꯑꯗꯣ ꯑꯣꯏꯗꯤ ꯆꯨꯝꯃꯦ ꯍꯥꯏꯕꯗꯤ
ꯎꯝ ꯍꯜꯂꯣ
ꯍ ꯇꯥꯏ ꯇꯥꯏ
ꯑꯥ ꯑꯥ
ꯌꯦꯡꯕꯗꯤ ꯅꯨꯡꯉꯥꯏꯗ ꯑꯅꯤꯃꯛ ꯑꯗꯨꯕꯨ ꯄꯥꯝꯕ ꯍꯥꯏꯔꯗꯤ ꯃꯤꯁꯤꯅ ꯑꯗꯨꯝ ꯍꯦꯟꯅ ꯄꯥꯝꯃꯦ ꯌꯥꯏ ꯁꯂꯕꯗꯁꯨ ꯅꯠꯇ꯭ꯔ
ꯃꯥꯅꯤ ꯃꯥꯅꯤ
ꯎꯝ
ꯑꯗꯨ ꯀꯔꯤꯕꯨ ꯁꯞꯄꯣꯔꯠ ꯇꯧꯔꯁꯨ ꯀꯔꯤ ꯁꯞꯄꯣꯔꯠ ꯇꯧꯔꯁꯨ ꯀꯣ
ꯍꯣꯏ
ꯀꯩꯁꯨ ꯀꯥꯏꯗꯦ ꯑꯗꯨ ꯑꯗꯨ ꯑꯣꯏꯔꯁꯨ ꯐ꯭ꯔꯦꯟꯒꯤ ꯈꯛꯇ ꯑꯗꯨꯝ ꯀꯩꯅꯣ ꯐ꯭ꯔꯦꯟꯕꯨ ꯑꯗꯨꯝ ꯀꯩꯅꯣ ꯆꯦꯂꯦꯟꯖ ꯇꯧꯕꯅꯤꯅ ꯑꯗꯨꯝꯀꯣ
ꯍꯣꯏ ꯅꯨꯡꯉꯥꯏꯅꯤꯉꯥꯏ ꯇꯧꯕꯅꯤꯗ ꯅꯠꯇ꯭ꯔꯥ ꯅꯨꯡꯉꯥꯏꯅꯤꯡꯉꯥꯏ ꯃꯔꯨꯞ ꯃꯄꯥꯡꯁꯤꯡ ꯂꯦꯟꯅꯤꯉꯥꯏ ꯋꯥꯔꯤ ꯋꯥꯇꯥꯏ ꯈꯔ ꯁꯥꯗꯣꯛꯅꯤꯉꯥꯏ ꯑꯗꯨꯒꯤ ꯑꯗꯨꯝ ꯍꯥꯏꯅꯕ ꯋꯥꯅꯤꯗ ꯑꯩꯈꯣꯏꯅ ꯃꯣꯏꯒꯤ ꯃꯔꯝꯗ ꯍꯥꯏꯔꯨꯔꯁꯨ ꯃꯣꯏꯗꯤ ꯑꯩꯈꯣꯏꯕꯨ ꯎꯔꯣꯏꯅꯤ ꯔꯣꯅꯥꯜ ꯑꯗꯣ ꯃꯁꯤꯁꯤ ꯑꯩꯈꯣꯏꯕꯨ ꯈꯪꯒꯗꯧꯕꯁꯨ ꯅꯠꯇꯦ ꯅꯠꯇ꯭ꯔꯥ ꯑꯩꯈꯣꯏꯅ ꯄꯥꯝꯕ ꯈꯛꯇꯅꯦꯕ ꯐꯖꯩ ꯁꯤ ꯈꯛꯇꯅꯦꯕ ꯑꯩꯈꯣꯏꯗꯤ ꯔꯣꯅꯥꯜꯗꯣꯁꯤ
ꯉꯁꯤꯁꯦ ꯎꯝ ꯎꯝ
ꯃꯦꯁꯤꯗꯤ ꯌꯦꯡꯒꯅꯤꯗꯅ ꯑꯃꯨꯛꯀ
ꯍꯧꯖꯤꯛ ꯍꯧꯖꯤꯛꯀꯤꯔꯣ ꯑꯩꯒꯤ ꯐ꯭ꯔꯦꯟ ꯔꯣꯅꯥꯜꯗꯣꯕꯨ ꯁꯞꯄꯣꯔꯠ ꯇꯧꯕꯁꯤꯡꯗꯣ ꯑꯁ ꯃꯈꯣꯏꯅ ꯆꯦꯂꯦꯟꯖ ꯇꯧꯕꯁꯤꯡꯗꯣ ꯍꯧꯖꯤꯛꯇꯤ ꯇꯨꯃꯤꯡ ꯇꯨꯃꯤꯟꯅ ꯂꯩꯈ꯭ꯔꯦꯕ
ꯑꯃꯨꯀꯥ ꯑꯔꯖꯦꯟꯇꯤꯅꯥ ꯑꯃꯨꯛꯀ ꯑꯥꯔꯖꯦꯟꯇꯤꯅꯥ ꯄꯣꯛꯕ ꯃꯇꯝꯗ ꯃꯣꯏꯅ ꯍꯥꯏꯔꯛ ꯍꯥꯏꯔꯛ ꯀꯥꯗꯧꯕꯗꯤ ꯑꯩꯗꯤ ꯍꯟꯗꯛꯁꯨ ꯑꯥꯔꯖꯦꯟꯇꯤꯅꯥꯅ ꯉꯝꯃꯨ ꯁꯤꯅꯤ ꯅꯠꯇ꯭ꯔꯥ ꯎꯝ
ꯑꯩꯈꯣꯏꯁꯦ ꯉꯔꯥꯡꯗꯤ ꯃꯈꯣꯏ ꯁꯥꯟꯅꯗ꯭ꯔꯤꯉꯩꯗꯗꯤ ꯏꯁꯇꯦꯇꯁ ꯌꯥꯝ ꯀꯩꯅꯣ ꯇꯧꯕꯀꯣ
ꯎꯝ ꯎꯝ ꯎꯝ
ꯏꯁꯇꯦꯇꯁ ꯐꯥꯏꯠ ꯇꯧꯔꯒ ꯆꯦꯂꯦꯟꯖ ꯇꯧꯔꯒ ꯂꯩꯕ ꯍꯧꯖꯤꯛꯇꯤ ꯂꯣꯏꯔꯦ
ꯍꯤ ꯍꯤ ꯍꯤ ꯍꯤ ꯍꯤ ꯀꯞꯄꯁꯨ ꯌꯥꯎꯔꯝꯃꯅꯤ ꯈꯔꯗꯤ
ꯃꯤ ꯃꯤꯁꯨ ꯃꯤ ꯈꯔ ꯈꯔꯗꯤ ꯇꯁꯦꯡꯅ ꯀꯩꯅꯣ ꯑꯗꯨꯃꯥꯏꯅ ꯇꯧꯕꯤ ꯑꯗꯨ ꯂꯩ ꯂꯩꯌꯦꯕꯀꯣ
ꯎꯝ ꯃꯔꯁꯤ ꯀ ꯀꯞꯄ ꯃꯤꯁ ꯁꯌꯥ ꯑꯣꯏꯔꯃꯅꯤ ꯉꯗꯥꯗꯤ
ꯎꯝ ꯌꯔꯣꯝꯅꯤ
ꯑꯁ ꯑ ꯅꯨꯄꯤꯒꯤ ꯋꯥꯈꯜꯂꯣꯟ ꯆꯦꯟꯕ ꯃꯤꯅꯦꯔ ꯅꯣ ꯁꯞꯄꯣꯔꯠ ꯇꯧꯕ ꯅꯨꯄꯤ ꯂꯩꯁꯥꯕꯤ ꯁꯛꯇ ꯌꯦꯡꯉꯒ ꯁꯞꯄꯣꯔꯠ ꯇꯧꯕ ꯃꯤꯁꯤꯡꯗꯨꯕꯨ ꯎ ꯅꯠꯇ꯭ꯔ
ꯎꯝ ꯃꯥꯅꯤ ꯃꯥꯅꯤ
ꯑꯩꯈꯣꯏꯗꯤ ꯁꯥꯟꯅꯕꯗ ꯍꯥꯏꯔꯗꯤ ꯁꯛꯇ ꯌꯦꯡꯒ ꯐꯤꯖꯤꯛꯁꯇ ꯌꯦꯡꯉ ꯃꯁꯥ ꯐꯖꯩ ꯍꯥꯏꯔ ꯁꯞꯄꯣꯔꯠꯇ ꯇꯧꯕ ꯅꯠꯇꯦꯕ ꯑꯩꯈꯣꯏꯒꯤ
ꯎꯝ ꯎꯝ ꯑꯩꯒꯤ ꯃꯔꯨꯞꯁꯤꯡ ꯀꯩꯅꯣ ꯃꯤ ꯑꯃ ꯂꯩꯕ ꯔꯣꯅꯥꯜꯗꯣꯕꯨ ꯁꯞꯄꯣꯔꯠ ꯇꯧꯕ ꯀꯣ ꯑꯗꯣ ꯃꯥ ꯉꯝꯗ꯭ꯔꯗꯤ ꯐꯥꯏꯅꯦꯜ ꯀꯥꯗ꯭ꯔꯗꯤ ꯍꯥꯏꯕ ꯀꯗ꯭ꯔꯗꯤ ꯀꯥꯗ꯭ꯔꯗꯤ ꯑꯩ ꯅꯦꯀꯦꯠꯇ ꯑꯩꯒꯤ ꯌ ꯌꯨꯝꯗ ꯂꯥꯛꯀꯅꯤ ꯍꯥꯏꯕ
ꯂꯜꯂꯣ ꯂ ꯍꯜꯂꯣ
ꯉꯁꯤ ꯉꯁꯤ ꯉꯁꯤꯁꯦ ꯃꯥꯁꯦ ꯑꯩꯒꯤ ꯀ꯭ꯂꯣꯖꯅꯦꯕ ꯑꯗꯨ ꯑꯣꯏꯔꯁꯨ ꯁꯣ ꯉꯁꯤꯁꯦ ꯃꯥ ꯐꯣꯝ ꯄꯤꯛ ꯇꯧꯗ꯭ꯔꯤꯕ ꯍꯍ
ꯎ ꯎ ꯃꯥꯒꯤ ꯋꯥꯗ ꯉꯥꯛꯄ ꯉꯝꯗꯅ ꯂꯩꯔꯝꯃꯅꯤ ꯏꯀꯥꯏꯗꯅ ꯍꯥ
ꯃꯥꯕꯨ ꯈꯜꯂꯒ ꯌꯥꯝ ꯅꯣꯛꯅꯤꯡꯕꯅꯤ ꯑꯩ ꯀꯔ ꯋꯥꯏ ꯋꯥꯏ
ꯑꯗꯨꯒ ꯎ ꯎ ꯌꯥꯝ ꯑꯍ ꯃꯗꯣꯝ ꯌꯥꯝ ꯑꯣꯚꯔ ꯑꯣꯏꯕꯅꯤ ꯁꯄꯣꯔꯠ ꯁꯞꯄꯣꯔꯠ ꯇꯧꯕꯁꯦ ꯑꯣꯕꯔ
ꯄꯥꯏꯁꯣꯁꯄꯤꯠꯗꯕꯅꯦꯕ
ꯑꯗꯣ ꯃꯥꯒꯤ ꯌꯨꯝꯁꯦ ꯑꯪ ꯀꯔꯤꯕ
ꯌꯨꯇ꯭ꯌꯨꯕꯔ ꯑꯃ ꯑꯥꯏꯁꯣꯁꯄꯤꯠꯄꯨ ꯔꯣꯅꯥꯜꯗꯣꯕꯨ ꯍꯥꯏꯐꯦꯠ ꯁꯞꯄꯣꯔꯠ ꯇꯧꯕ ꯑꯃ ꯂꯩꯗꯅ
ꯎꯝ
ꯑꯩꯁꯣꯁꯄꯤꯠ ꯍꯥꯏꯅ ꯂꯤꯂ ꯄꯒ ꯃꯠꯇ ꯍꯥꯏꯇꯦꯔꯦ ꯑꯣ ꯑꯗꯨ ꯅꯨꯄꯥꯒꯨꯝꯕꯗ ꯑꯣꯏꯔꯝꯃꯅꯦꯕ ꯐꯨꯜ ꯁꯄꯣꯔꯠꯇ
ꯎꯝ ꯍꯣꯏ ꯍꯣꯏ ꯃꯥꯒꯤ ꯌꯨꯝꯁꯨ ꯑꯩꯒꯤ ꯌꯨꯝꯗ ꯂꯥꯞꯄꯀꯣ ꯅꯠꯇ꯭ꯔꯗꯤ ꯑꯩ ꯉꯁꯤ ꯑꯩ ꯁꯔꯄ꯭ꯔꯥꯏꯁ ꯄꯤꯒꯦ ꯇꯧꯕꯅꯤꯗ ꯍꯣꯏ ꯑꯣ ꯑꯣ ꯑꯩ ꯉꯁꯤꯁꯦ ꯈꯔ ꯀꯩꯅꯣ ꯇꯧꯕ ꯑꯗꯨ ꯆꯅꯤꯡꯉꯥꯏ ꯇꯟꯈ꯭ꯔꯦ ꯍꯌꯦꯡ ꯍꯌꯦꯡ ꯁꯔꯄ꯭ꯔꯥꯏꯖ ꯂꯥꯛꯑꯅꯤ
ꯆꯂꯣ ꯆꯂꯣ ꯣꯏꯗ ꯁꯔꯄ꯭ꯔꯥꯏꯖ ꯍꯜꯂꯣ ꯃꯥ ꯅꯪ ꯑꯩ ꯌꯨꯝꯗ ꯂꯥꯛꯀꯅꯤ ꯍꯥꯏꯕ ꯅꯠꯇ ꯂ ꯆꯥꯏꯅꯥ
ꯏꯁꯇꯦꯇꯁꯇꯗꯤ ꯊꯝꯗꯤ ꯊꯝꯈ꯭ꯔꯕꯅꯤ ꯃꯥꯁꯨ ꯎꯈ꯭ꯔꯦ ꯔꯤꯄ꯭ꯂꯥꯏ ꯄꯤꯅꯩꯕ
ꯎꯈꯔꯦ ꯅꯁꯦ ꯇ ꯆ ꯎꯈꯔꯦ ꯃꯥ
ꯑꯍꯣꯏ ꯎꯕꯗꯤ ꯎꯈ꯭ꯔꯦꯕ ꯑꯗꯨ ꯔꯤꯄ꯭ꯂꯥꯏ ꯄꯤꯗꯣꯏꯦꯕ ꯉꯁꯤ ꯑꯗ ꯑꯁ ꯅꯣꯛꯅꯤꯡꯕꯅ ꯑꯩꯒꯤ ꯐ꯭ꯔꯦꯟꯁꯤꯡꯗꯤ ꯔꯣꯅꯦꯜꯗꯣꯕꯨ ꯔꯣꯅꯦꯜꯗꯣꯕꯨ ꯁꯞꯄꯣꯔꯠ ꯇꯧꯕ ꯌꯥꯕ ꯄꯣꯣꯔꯇꯨꯒꯥꯜ
ꯍ
ꯑꯗꯨꯒ ꯅꯦꯛ
ꯎ
ꯕ꯭ꯔꯥꯖꯤꯜ ꯑꯗꯨꯒ ꯑꯥꯔꯖꯦꯟꯇꯤꯅꯥ ꯎꯝ ꯅꯣꯔꯋꯦꯒꯨꯝꯕ ꯅꯋꯦ ꯅꯣꯔꯋꯦꯒꯨꯝꯕꯗꯤ ꯃꯤ ꯑꯇ ꯌꯧꯗꯦ ꯁꯞꯄꯣꯔꯠ ꯇ ꯇꯣꯛꯞꯁꯦ ꯑꯩꯒꯤ ꯃꯔꯨꯞꯇꯀꯣ ꯑꯩꯒꯤ ꯐ꯭ꯔꯦꯟꯒꯤ ꯁꯥꯔꯀꯜꯗ ꯂꯩꯕ ꯎꯝ
ꯌꯥꯝ ꯅꯨꯡ ꯁꯤꯕꯅꯤꯗꯥꯅꯤ ꯃꯥꯕꯁꯨ
ꯎꯝ
ꯑꯗꯨꯗ ꯎꯄꯥꯏ ꯂꯩꯏꯇ꯭ꯔꯦ
ꯑꯩꯁꯨ ꯐꯥꯔꯁꯇ ꯑꯥꯔꯖꯦꯟꯇꯤꯅꯥꯅꯤ ꯑꯗꯨꯒ ꯕ꯭ꯔꯥꯖꯤꯜꯅꯤ
ꯑꯗꯣꯅꯦ ꯑꯗꯣꯅꯦ
ꯎꯝ ꯑꯗꯨ ꯄꯣꯔꯇꯨꯒꯜ ꯄꯣꯔꯇꯨꯒꯜ ꯄꯣꯔꯇꯨꯒꯜꯕꯨꯅꯤ ꯅꯣꯡꯕꯨ ꯅꯨꯡꯁꯤꯌꯦ ꯑꯗꯨꯒ ꯁꯞꯄꯣꯔꯠꯁꯨ ꯁꯞꯄꯣꯔꯠꯁꯨ ꯇꯧꯗꯤ ꯇꯧꯋꯦ ꯑꯗꯨ ꯑꯣꯏꯔꯁꯨ ꯑꯩꯒꯤ ꯐ꯭ꯔꯦꯟ ꯁꯔꯀꯜꯗꯀꯣ ꯌꯥꯝꯃꯤ ꯍꯦꯟꯖꯤꯟꯕ ꯁꯞꯄꯣꯔꯠ ꯇꯧꯕꯗꯣ ꯑꯗꯨ ꯑꯗꯨꯅ ꯑꯩ ꯇꯠꯂꯦꯕ
ꯆꯟꯕꯒꯤ ꯑꯗꯨꯒ
ꯑꯣꯏꯣꯏ ꯑꯩꯁꯤ ꯑꯩꯁꯨ ꯁꯞꯄꯣꯔꯠ ꯇꯧꯕꯗꯤ ꯇꯧꯔꯝꯃꯦꯕ ꯑꯩꯒꯤ ꯀꯩꯅꯣ ꯑꯥꯐꯇꯔ ꯑꯥꯔꯖꯦꯟꯇꯤꯅꯥꯒꯨꯝꯗꯀꯣ ꯑꯗꯨꯒ ꯇꯧꯗꯤ ꯇꯧꯋꯦ ꯑꯗꯣ ꯃꯈꯣꯏꯒꯤ ꯏꯁꯄꯣꯔꯠꯁꯤꯡꯁꯦ ꯂꯝꯍꯦꯟꯈ꯭ꯔꯦꯕ
ꯑꯗꯨꯒꯤ ꯅꯪꯅ ꯑꯃꯨꯛ ꯊꯣꯛꯈ꯭ꯔꯕ ꯅꯨꯡꯁꯤꯗ꯭ꯔꯦꯕ ꯀ ꯅꯣꯏ ꯍꯦꯟꯃꯜꯂꯦ ꯍꯥꯏꯅꯀꯣ
ꯍꯣꯏ ꯂꯥꯁꯇ ꯊꯝꯈ꯭ꯔꯤꯕ ꯍꯧꯖꯤꯛ
ꯂꯥꯁꯁꯨ ꯊꯝꯕꯗꯨ ꯆꯨꯝꯈ꯭ꯔꯕꯅꯤ ꯍꯧꯖꯤꯛ ꯃꯣꯏ ꯄꯣꯛꯈ꯭ꯔꯦꯕ
ꯎꯝ ꯎꯝ